ꯍꯜꯂꯣ ꯇꯥꯕ꯭ꯔꯣ
ꯇꯥꯏꯌꯦ
ꯎꯝ
ꯀꯩꯗꯧꯔꯤꯅꯣ
ꯑꯩ ꯑꯗꯨꯝ ꯂꯩꯌꯦ ꯅꯪꯗꯤ
ꯑꯩꯁꯨ ꯂꯩꯌꯦ ꯑꯗꯨꯝ
ꯅꯨꯡꯗꯥꯡꯅꯤꯅꯀꯣ
ꯎꯝ
ꯇꯧꯅꯤꯉꯥꯏꯁꯨ ꯂꯩꯇꯦ
ꯇꯧꯅꯤꯡꯉꯥꯏ ꯂꯩꯇꯕꯩ ꯑꯩꯉꯣꯟ ꯑꯩꯁꯨ ꯇꯧꯔꯛꯏꯅꯦ ꯕꯣꯜ ꯌꯦꯡꯕ꯭ꯔꯣ
ꯑꯩꯗꯤ ꯕꯣꯜ ꯌꯦꯡꯗꯦ
ꯑꯣ
ꯑꯩꯈꯣꯏ ꯁꯣꯝꯗꯣ ꯅꯦꯠꯋꯥꯛ ꯅꯦꯠꯁꯨ ꯈꯔ ꯅꯨꯡꯉꯥꯏꯇꯕꯀꯣ
ꯑꯥ
ꯑꯗꯨꯒ ꯌꯦꯡꯕꯒꯤ ꯃꯇꯝꯗꯣ ꯑꯗꯨꯁꯨ ꯊꯦꯡꯉꯤꯗꯅ ꯍꯦꯛꯇ ꯑꯗꯨꯗꯨꯒꯤ ꯌꯦꯡꯗꯦ ꯅꯪꯗꯤ ꯌꯦꯡꯕ꯭ꯔꯥ
ꯑꯩ ꯉꯔꯥꯡꯗꯣ ꯌꯦꯡꯉꯦ ꯑꯩꯁꯨ ꯄꯥꯛ ꯌꯦꯡꯗꯦꯗ ꯃꯇꯝꯗꯨ ꯆꯥꯗꯕꯒꯤ ꯑꯩ ꯌꯦꯡꯅꯤꯡꯉꯁꯨꯅꯦ ꯍꯦꯟꯅ ꯇꯨꯝ ꯇꯨꯝꯕꯗꯨꯅ ꯍꯦꯟꯕꯅꯤꯅ ꯇꯨꯝ ꯇꯨꯝꯕ
ꯑꯧ ꯑ ꯇꯨꯝꯕꯨ ꯇꯨꯝꯅꯤꯡꯉꯗꯤ ꯀꯩꯝꯇ ꯇꯧꯅꯤꯡꯕꯗꯣ ꯉꯝꯗꯦ
ꯑꯁ ꯑꯩ ꯉꯔꯥꯡꯗꫭ ꯀ꯭ꯂꯥꯁꯇ ꯈꯞ ꯈꯞ ꯆꯤꯡꯉꯤꯅꯦ ꯍꯥꯏꯕ ꯇꯨꯝꯅꯤꯡꯃꯟꯗꯅ
ꯑ ꯅꯨꯡ ꯀꯩꯅꯣ ꯇꯧꯕ꯭ꯔꯣ ꯊꯦꯡꯅ ꯇꯨꯝꯕ꯭ꯔꯣ ꯉꯔꯥꯡ ꯍꯣꯏ ꯉꯔꯥꯡ ꯅꯥꯍꯟ ꯎꯝ
ꯑꯗꯨꯒꯤ ꯕꯣꯔꯤꯡꯖꯨ ꯌꯥꯝ ꯆꯨꯕ ꯑꯩ ꯏꯃꯥꯟꯅꯕꯤ ꯑꯃꯁꯨ ꯂꯥꯛꯇꯕꯀꯣ ꯏꯊꯟꯇ ꯐꯝꯃꯦꯕ ꯑꯗꯨꯒꯤ ꯑꯩꯩꯗꫭ ꯇꯨꯃꯤꯟꯗꯨꯝ ꯋꯥꯁꯨ ꯉꯥꯡꯗ꯭ꯔꯦꯗꯅ
ꯑ ꯑꯥ
ꯑꯗꯨꯒꯤ
ꯑꯧ ꯍꯣꯏ ꯑꯃꯨꯃꯨꯛ ꯈꯪꯕꯒ ꯇꯧꯗ꯭ꯔꯣ ꯑꯗꯨ ꯇꯧꯋꯦ ꯍꯥꯏꯕ ꯎꯝ ꯑꯗꯨ ꯑꯩꯅ ꯁꯨꯝ ꯀꯥꯕꯁꯨ ꯌꯥꯗꯕ ꯐꯥꯁ ꯕꯦꯟꯁ ꯐꯝꯕꯗꯤ ꯍꯣꯏ ꯐꯔꯁꯕꯦꯟꯁꯤꯃ ꯌꯥꯗ꯭ꯔꯕꯅꯦ ꯎꯝ ꯌꯥꯗꯔꯦ ꯑꯗꯩ ꯂꯥꯁꯇ ꯐꯝꯃꯒꯅ ꯑꯃꯨꯛ ꯀꯩꯅꯣ ꯇꯧꯗꯕꯅꯦ ꯃꯤ ꯌꯥꯝꯕꯅꯤꯅꯀꯣ
ꯍꯣꯏ
ꯑꯗꯨꯝ ꯃꯤ ꯌꯥꯝꯃꯝꯒꯅꯤ ꯅꯣꯏꯒꯤꯗꯨꯁꯨ ꯌꯥꯝꯃꯦ ꯑꯗꯨ ꯕꯦꯁ ꯈꯥꯏꯗꯣꯛ ꯇꯥꯔꯁꯨ ꯀꫭ ꯍꫭꯏ‌ ꯌꯥꯝꯃꯦ ꯎꯝ
ꯑꯗꯨ ꯀ꯭ꯂꯥꯁ ꯇꯨꯗ ꯀꯩ
ꯑꯗꯨ ꯀꯣꯆꯤꯡ ꯆꯠꯄꯗꯣ ꯑꯗꯨꯝ ꯄꯦꯄꯔ ꯍꯥꯏꯗꯤ ꯑꯦꯛꯖꯥꯝ ꯊꯥꯕꯗ ꯄꯦꯄꯔ ꯃꯔꯤꯒ ꯑꯣꯏꯗꯅ
ꯑꯥ
ꯑꯗꯨꯃꯥꯏꯅ ꯑꯗꯨꯝ ꯀꯩꯅꯣꯒ ꯇꯧꯕ꯭ꯔꯕ
ꯍꯣꯏ ꯏꯁ ꯀꯩꯅꯣ ꯇꯧꯋꯦ ꯑꯩꯈꯣꯏ ꯍꯧꯖꯤꯛꯅ ꯁꯞꯖꯦꯛ ꯁꯞꯖꯦꯛ ꯑꯣꯏꯅ ꯇꯧꯋꯦ ꯍꯥꯏꯗꯤ ꯁꯤ ꯑꯃ ꯂꯣꯏꯔꯗꯤ ꯁꯤꯃꯨꯛ ꯇꯧꯕ ꯇꯧꯋꯦ ꯑꯗꯨꯃꯥꯏ
ꯃꯤꯛꯁ ꯑꯞ ꯇꯧꯗꯦꯕ
ꯑ ꯍꯧꯖꯤꯛ ꯀꯩꯅꯣ ꯇꯧꯔꯤ ꯉꯋꯥꯟ ꯍꯤꯁꯇ꯭ꯔꯤ ꯇꯧꯔꯤ
ꯍꯤꯁꯇ꯭ꯔꯤ ꯗꯤ ꯕꯣꯔꯤꯡ ꯆꯨꯕꯅꯦ
ꯍꯣꯏ ꯈꯔꯗꯤꯀꯣ ꯑꯗꯣ ꯃꯨꯚꯤꯒꯨꯝꯕ ꯈꯔꯒ ꯌꯦꯡꯉ ꯌꯦꯡꯉꯒ ꯄꯥꯔꯗꯤꯀꯣ
ꯑꯥ
ꯈꯔ ꯚꯤꯖꯨꯋꯦꯂꯥꯏꯁ ꯇꯧꯕꯗꯣ ꯈꯔ ꯅꯨꯡꯉꯥꯏ꯫
ꯃꯥꯅꯦ
ꯆꯠꯇꯗꯤ ꯑꯁ ꯈꯪꯗꯦꯗ
ꯍꯥꯏ ꯁ꯭ꯀꯨꯜꯗꯗꯤ ꯑꯗꯨꯒꯤ ꯁꯕꯖꯦꯛꯇꯣ ꯀꯩꯅꯣ ꯇꯧꯑꯦ ꯌꯥꯝ ꯀꯩꯅꯣ ꯑꯣꯏꯅ ꯇꯧꯕꯗꯣ ꯄꯥꯝꯃꯛꯇꯦ
ꯑꯗꯣ ꯃꯨꯚꯤꯒꯨꯝꯕ ꯍꯤꯁꯇ꯭ꯔꯤ ꯍꯤꯁꯇꯣꯔꯤꯀꯦꯜꯒꯤꯗꯤ ꯌꯥꯝ ꯅꯨꯡꯉꯥꯏ
ꯎꯝ ꯌꯦꯡꯉꯀꯥꯟꯗꯕꯨꯗꯤ ꯈꯪꯗꯣꯏꯅꯦꯕ ꯑꯗꯨꯝ ꯈꯔꯗꯤ꯫ ꯑꯗꯣ ꯅꯣꯂꯦꯖꯁꯦ ꯊꯥꯏꯅ ꯊꯥꯏꯅꯒꯤꯒ ꯍꯧꯖꯤꯛꯀꯗꯤ ꯌꯥꯝ ꯈꯦꯠꯅꯔꯦꯗꯀꯣ꯫
ꯎꯝ꯫
ꯍꯧꯖꯤꯛꯀꯤ ꯃꯨꯚꯤ ꯌꯦꯡꯕꯒꯥꯏ ꯍꯥꯏꯗꯣ ꯍꯧꯖꯤꯛ ꯑꯥ ꯀ꯭ꯂꯥꯁ ꯇꯦꯟ ꯀꯩ ꯀꯥꯕ ꯑꯉꯥꯡ ꯑꯃꯅ ꯑꯗꯨꯝ ꯌꯦꯡꯕꯗ ꯈꯪꯒꯅꯤꯕ ꯑꯟꯗꯔꯁꯇꯦꯟ ꯇꯧꯅꯤꯕ꯫
ꯍꯣꯏ
ꯑꯗꯣ ꯑꯩꯈꯣꯏꯅ ꯑꯩꯈꯣꯏꯒꯤ ꯃꯇꯝꯗꯣ ꯑꯗꯗꯤ ꯀꯩꯅꯣ ꯇꯧꯗꯦ ꯍꯥꯏꯕ ꯈꯪꯗꯦ ꯌꯦꯡꯕꯒꯤ ꯑꯥꯏꯗꯤꯌꯥꯒ ꯂꯩꯇꯕꯤꯗꯣ꯫ ꯑꯗꯨꯃꯥꯏꯒ ꯇꯧꯔꯛꯏ ꯄꯣꯠꯅꯤ꯫
ꯑꯩꯈꯣꯏꯅ ꯈꯪꯗꯦꯗ
ꯎꯝ ꯃꯥꯅꯦ ꯏꯅ- ꯀꯩꯅꯣꯒ ꯏꯆꯤꯟꯅꯥꯎꯒ ꯔꯤꯃꯣꯠꯀ ꯃꯨꯟꯅꯗꯅ ꯇꯧꯔꯛꯄ꯭ꯔꯥ? ꯑꯗꯣ ꯍꯧꯖꯤꯛꯇꯤ ꯑꯃꯨꯛ ꯀꯥꯔꯇꯨꯟ ꯌꯦꯡꯕ ꯍꯥꯏꯁꯦ ꯀꯌꯥ ꯑꯣꯏꯅꯗ꯭ꯔꯦꯕ꯫
ꯑꯣꯏꯗ꯭ꯔꯦ꯫ ꯃꯣꯏ ꯌꯨꯇ꯭ꯌꯨꯕꯇꯒꯨꯝꯕ ꯍꯥꯏꯗꯤ ꯇꯤꯛ ꯑ- ꯀꯩ ꯏꯟꯁꯇꯥꯒ꯭ꯔꯥꯝ ꯔꯤꯜꯁ ꯀꯨꯝꯕ ꯑꯗꯨ ꯃꯗꯨ ꯈꯛꯇꯪꯅꯦ ꯃꯣꯏ ꯌꯦꯡꯉꯤꯁꯦ꯫
ꯃꯥꯅꯦ꯫ ꯀꯩꯅꯣꯃ ꯍꯪꯒꯦꯅꯦ ꯁꯨꯝ ꯑꯩꯅ ꯀꯟꯐ꯭ꯌꯨꯖꯟ ꯆꯠꯄꯗꯣ ꯑꯗꯨꯅꯦꯕꯀꯣ ꯑ ꯑꯦꯅꯥꯏꯝ ꯍꯥꯏꯗꯣꯏꯔꯥ ꯅꯠꯇ꯭ꯔꯒ ꯑꯦꯅꯤꯃꯦ ꯍꯥꯏꯗꯣꯏꯔꯕ?
ꯑꯣ ꯑꯦꯅꯤꯃꯦ ꯍꯥꯏꯗꯣꯏꯅꯦ꯫
ꯑꯗꯨ ꯃꯤ ꯈꯔ ꯑꯃꯅ ꯑꯦꯟꯅꯥꯏꯝ ꯍꯥꯏꯕꯁꯨ ꯊꯦꯡꯅꯕꯀꯣ
ꯑ
ꯑꯗꯣ ꯑꯗꯨꯝ ꯀꯟꯐ꯭ꯌꯨꯖꯟ ꯆꯠꯄꯒꯤ ꯍꯥꯏꯗꯤ ꯑꯗꯨꯅꯦ ꯍꯥꯏꯕ ꯉꯝꯗꯕꯗꯣ꯫
ꯑꯦꯅꯤꯃꯦ -ꯍꯥꯏꯗꯣꯏꯅꯦ ꯑꯦꯅꯤꯃꯦ꯫
ꯑꯗꯨꯅꯦ ꯑꯩꯅꯗꯤ ꯑꯗꯨꯅꯦ ꯍꯥꯏꯌꯦꯕ꯫
ꯑꯥ
ꯑꯗꯣ ꯃꯔꯩ ꯗꯤꯕꯦꯠꯀ ꯌꯥꯎꯗꯧꯕ ꯀꯥꯡꯒꯨꯗꯗꯤ ꯑꯗꯨꯅꯦ -ꯑꯗꯨꯅꯦ ꯍꯥꯏꯔꯒ ꯑꯗꯨꯝ ꯉꯝꯗꯕꯗꯣ꯫ ꯑꯗ ꯑꯩꯁꯦ ꯑꯩ ꯁꯨꯝ ꯀꯟꯖꯟ-ꯀꯟꯐ꯭ꯌꯨꯖꯟ ꯆꯠꯂ ꯂꯩꯕꯗꯣ꯫
ꯑꯦꯅꯤꯃꯦ ꯍꯥꯏꯗꯣꯏꯅꯦ꯫
ꯎꯝ ꯑꯗꯨ ꯌꯦꯡꯕ꯭ꯔꯣ?
ꯃꯔꯥꯛ ꯑꯃꯗꯤ ꯌꯥꯝ ꯌꯀꯡꯉꯝꯃꯦ ꯍꯧꯖꯤꯛ ꯇꯤ ꯑꯃꯨꯛ ꯌꯦꯡꯒꯤꯗ꯭ꯔꯦ꯫
ꯑꯗꯨ ꯅꯨꯡꯉꯥꯏ ꯍꯥꯏꯌꯦ ꯑꯗꯨꯝ ꯎꯝ
ꯏꯄꯤꯁꯣꯠꯁꯦ ꯌꯥꯝꯃꯜꯂꯛꯑꯗꯤꯅꯦ ꯑꯗꯨꯝ ꯃꯌꯥꯏ ꯆꯜꯂ ꯑꯗꯨꯝ ꯇꯣꯛꯊꯣꯛꯈꯤꯕꯒꯨꯝꯕ ꯑꯩꯁꯦ ꯕꯤꯠ ꯂꯩꯒꯟꯗꯕꯗꯣ ꯀꯨꯏꯅ꯫ ꯑꯗꯨ ꯇꯧꯋꯦ ꯎꯝ꯫ ꯑꯗꯨꯒꯤ ꯀꯣꯔꯤꯌꯦꯟꯒꯤꯒꯨꯝꯕ ꯗ꯭ꯔꯃꯥ ꯌꯦꯡꯉꯁꯨꯀꯣ
ꯎꯝ
ꯌꯥꯝ ꯁꯥꯡꯃꯟꯈ꯭ꯔꯗꯤ ꯑꯩꯗꯣ ꯑꯗꯨꯝ ꯕꯤꯠ ꯂꯩꯇꯔ ꯑꯗꯨꯝ ꯇꯣꯛꯇꯣꯏꯕ꯫
ꯃꯥꯅꯦ ꯁꯥꯡꯒ ꯁꯥꯡꯉꯗꯤ ꯇꯟꯕꯅꯤ, ꯇꯜꯂꯦꯕ ꯌꯥꯝ ꯇꯦꯟꯒ꯭ꯔ ꯒ꯭ꯔꯥꯅ- ꯑꯃꯨꯛ ꯌꯦꯡ ꯅꯨꯡꯉꯥꯏꯀꯣ? ꯍꯣꯏ
ꯑꯗꯨ ꯍꯥꯏꯗꯤ ꯃꯣꯏ ꯁꯦꯔꯤꯁꯇꯣ ꯌꯦꯡꯗꯣꯏ ꯁꯔꯨꯛ ꯃꯨꯚꯤ ꯑꯣꯏꯅ ꯌꯦꯡꯖꯔꯒꯦ ꯂꯩꯔꯦ ꯍꯧꯖꯤꯛ꯫
ꯎꯝ
ꯑꯗꯨꯒ ꯑꯦꯗꯤꯛꯁꯨ ꯌꯥꯝ ꯆꯨꯔꯤꯗꯅ
ꯍꯣꯏ ꯆꯨꯏ ꯑꯩ ꯌꯦꯡꯗꯦ꯫
ꯃꯨꯚꯤꯒꯨꯝꯕꯗꯤ
ꯃꯨꯕꯤꯒ ꯌꯦꯡꯗꯦꯗ꯫
ꯑꯩꯈꯣꯏꯁꯨ ꯌꯦꯡꯗ ꯀꯨꯏꯔꯦ
ꯍꯥꯟꯅꯗꯤ ꯑꯧ ꯑꯗꯨ ꯑꯩꯗꯤꯅꯦ ꯌꯨꯇ꯭ꯌꯨꯕ ꯌꯦꯡꯉꯁꯨꯀꯣ
ꯑꯥ
ꯎꯝ ꯇꯜꯂꯛꯄ ꯌꯥꯎꯋꯦ ꯌꯦꯡꯅꯤꯡꯉꯛꯇꯕ ꯌꯥꯎꯋꯦ ꯑꯦ ꯑꯗꯨ ꯑꯗꯨꯝ ꯌꯦꯡꯉꯝꯃꯦꯗꯅ ꯎꯝ ꯌꯦꯡꯉꯝꯃꯒ ꯀꯣ ꯑꯩ ꯍꯣꯔꯦꯟ ꯁꯤꯒꯤ ꯀꯩꯅꯣꯖꯤ ꯌꯦꯡꯉꯒꯦ ꯀꯥꯏꯅ ꯈꯜꯂꯒ ꯌꯦꯡꯕ ꯆꯪꯉꯅꯦꯕ ꯑꯗꯣ ꯌꯦꯡꯉꯀꯥꯟꯗꯅ ꯑꯗꯨꯝ ꯌꯨꯇ꯭ꯌꯨꯕꯁꯦ ꯑꯗꯨꯝ ꯆꯪꯅꯤꯡꯉꯛꯇꯕꯗꯣ ꯌꯦꯡ ꯌꯦꯡꯅ ꯃꯨꯊꯠꯅꯤꯡꯉꯛꯄꯗꯣ ꯇꯧꯔꯅꯦꯕ ꯑꯗ ꯏꯟꯁꯇꯥꯗ ꯑꯃꯨꯛ ꯎꯝ ꯄꯥꯏꯅꯤꯡꯉꯛꯇꯦ ꯏꯟꯁꯇꯥꯗ ꯉꯥꯏꯍꯥꯛ ꯑꯃꯨꯛ ꯆꯪꯉꯦꯗꯅ
ꯎꯝ
ꯑꯗ ꯔꯤꯜꯁ ꯃꯇꯦꯛ ꯃꯇꯦꯛ ꯑꯃꯨꯛ ꯌꯦꯡꯉꯕꯅꯤ ꯑꯗꯨꯁꯨ ꯑꯗꯨꯝ ꯇꯜꯂꯛꯄꯤꯗꯣ ꯑꯗꯨꯃꯥꯏꯅ ꯇꯧꯋꯦ ꯑꯗꯨꯒ ꯍꯧꯖꯤꯛꯀꯥꯟꯗꯤ ꯐꯦꯁꯕꯨꯛꯁꯨ ꯄꯥꯏꯕꯗ ꯀꯩꯁꯨ ꯀꯥꯟꯅꯕꯗꯣ ꯑꯣꯏꯗ꯭ꯔꯦꯗꯅ ꯍꯣꯏ ꯃꯣꯏ ꯃꯦꯝꯁ ꯈꯔ ꯁꯦꯝꯃꯒ ꯑꯗꯨꯗꯨꯒꯤ ꯐꯣꯟꯁꯦ ꯄꯥꯏꯅꯤꯡꯉꯛꯇ꯭ꯔꯦꯗ
ꯑꯩ ꯐꯦꯁꯕꯨꯛꯇꯤ ꯄꯥꯏꯗꯤ
ꯄꯥꯏꯗꯕ꯭ꯔꯣ ꯄꯥꯏꯗꯦ ꯑꯗꯨꯅ ꯐꯩꯌꯦ
ꯑꯩ ꯊꯥꯏꯅꯅꯦ ꯀ꯭ꯂꯥꯁ ꯅꯥꯏꯟ ꯅꯥꯏꯟꯗꯔꯥ ꯑꯩꯠ ꯇꯔꯥ ꯑꯩꯈꯣꯏ ꯃꯥ ꯑꯩꯈꯣꯏ ꯕꯕꯥꯒꯤ ꯐꯣꯟꯗ ꯑꯦꯀꯥꯎꯟ ꯍꯥꯡꯉꯝꯃꯒꯅꯦ
ꯑꯥ
ꯑꯗꯨꯝ ꯇꯦꯟ ꯑꯗꯨꯋꯥꯏꯗ ꯑꯦꯛꯖꯥꯝ ꯊꯥꯔꯝꯗꯥꯏꯒꯤ ꯀꯩꯅꯣ ꯇꯧꯕꯗꯣ ꯂꯣꯏ ꯀꯛꯊꯠꯂꯦ ꯈ꯭ꯔꯦꯕ ꯑꯗꯩ ꯑꯗꯨꯝ ꯄꯥꯏꯒꯤꯗ꯭ꯔꯦ
ꯍꯧꯖꯤꯛꯐꯥꯎ ꯑꯗꯨꯝ ꯑꯇꯣꯞꯄ ꯍꯥꯡꯕ ꯈꯣꯠꯄ ꯑꯃꯗ ꯄꯥꯏꯗ꯭ꯔꯦ ꯄꯥꯏꯗꯦ ꯐꯩꯌꯦ ꯑꯗꯨꯅ ꯍꯥꯏꯗꯤꯀꯣ ꯂꯩꯇꯕ ꯎꯝ ꯍꯥꯡꯒ꯭ꯔꯕꯅꯤꯅꯅꯦ ꯑꯗꯨꯝ ꯉꯥꯏꯍꯥꯛ ꯉꯥꯏꯍꯥꯛꯇꯤ ꯑꯗꯨꯝ ꯆꯪꯅꯤꯡꯕꯗꯣ ꯑꯗꯨ ꯇꯧꯋꯦ ꯍꯥꯏꯕ ꯑꯗꯣ ꯅꯪ ꯍꯥꯟꯅꯗꯩ ꯄꯥꯏꯔꯛꯈꯤꯗꯕꯗꯣ ꯌꯥꯝ ꯐꯔꯕꯅꯦ
ꯎꯝ ꯑꯗꯨ ꯑꯩ ꯍꯧꯖꯤꯛ ꯄꯥꯏꯔꯤꯁꯦ ꯋꯥꯆꯞ ꯈꯛꯇꯪ ꯉꯥꯏ
ꯏꯟꯁꯇꯥꯁꯨ ꯄꯥꯏꯗ꯭ꯔꯦ ꯏꯟꯁꯇꯥꯁꯨ ꯄꯥꯏꯗꯦꯕ ꯇꯨꯋ ꯄꯥꯏꯔꯦ ꯄꯥꯏꯔꯝꯕ ꯍꯥꯥ
ꯑꯗꯨꯗꯩ ꯑꯗꯨꯝ ꯄꯥꯏꯈꯤꯗ꯭ꯔꯦꯕ
ꯑꯁ ꯐꯩꯌꯦ ꯉꯝꯃꯤꯗꯣ ꯍꯧꯖꯤꯛꯄꯣ ꯎꯝ ꯀꯩꯅꯣꯝ ꯇꯧꯔꯁꯨ ꯏꯟꯁꯇꯥꯁꯦ ꯍꯦꯕꯤꯠ ꯑꯗꯨꯝ ꯑꯣꯏꯕꯗꯣ ꯆꯪꯕꯒꯤ
ꯎꯝ
ꯔꯤꯜꯁ ꯃꯇꯦꯛ ꯃꯇꯦꯛ ꯑꯗꯨꯝ ꯃꯌꯥꯝ ꯍꯧꯖꯤꯛꯀꯥꯟꯗꯤ ꯊꯥꯒꯠꯂꯤꯗꯅ
ꯑꯁ ꯑꯩ
ꯑꯩ ꯏꯟꯁꯇꯥ ꯄꯥꯏꯗꯦ ꯍꯥꯏꯖꯕꯩ ꯋꯥꯅꯦꯕ ꯌꯨꯇ꯭ꯕꯨꯞꯀꯤ ꯁꯣꯔꯠꯇꯣ ꯑꯥ
ꯑꯗꯨꯗꯤ ꯑꯗꯨꯝ ꯌꯦꯡꯉꯦ ꯑꯩꯁꯨ
ꯑꯗꯨꯅꯦ ꯑꯗꯨꯝ ꯑꯦꯗꯤꯛ ꯆꯨꯏꯅꯦꯕꯀꯣ ꯑꯗꯨꯗꯣ ꯆꯨꯔꯦ ꯑꯗꯨꯅꯦ ꯑꯩ ꯊꯑꯣꯏꯒꯩꯁꯨ ꯀꯟꯇ꯭ꯔꯣꯜ ꯇꯧꯕꯅꯦ
ꯄꯥꯏꯔꯣꯏꯒꯦꯅ
ꯍꯣꯏ ꯑꯗꯨ ꯉꯝꯃꯤꯗꯨꯗꯤ ꯐꯔꯦ ꯃꯥꯅꯦ ꯉꯥꯏꯍꯥꯛꯇꯪ ꯃꯤꯅꯤꯠ ꯃꯉꯥꯇꯪ ꯑꯣꯏꯔꯁꯨ ꯑꯗꯨꯝ ꯆꯪꯒ ꯂꯩꯕꯗꯣ
ꯇꯧꯋꯦ ꯂꯥꯏꯔꯤꯛ ꯄꯥꯕꯒꯁꯦ ꯆꯔꯥꯡ ꯈꯣꯏꯔꯥꯡꯅꯔꯒ ꯑꯗꯨꯝ ꯇꯧꯔ ꯂꯩꯔꯦ
ꯃꯥꯅꯦ ꯅꯦꯠꯁꯨ ꯆꯥꯏꯗ ꯏꯟꯁꯇꯥꯒꯤꯗꯤ
ꯑꯥ
ꯑꯥ
ꯚꯤꯗꯤꯑꯣꯒꯨꯝꯕꯒ ꯁꯦꯝꯕꯗꯤ ꯇꯧꯕ꯭ꯔꯣ
ꯎꯝ ꯍꯥ
ꯚꯤꯗꯤꯑꯣꯒꯨꯝꯕ ꯔꯤꯜꯁ ꯁꯦꯝꯕ꯭ꯔꯥꯕ
ꯑꯩ ꯁꯦꯝꯗꯦ ꯑꯁꯦꯡꯕꯩ ꯈꯪꯗꯦꯉꯣ ꯑꯩꯈꯣꯏꯅ ꯄꯥꯝꯖꯕ ꯀꯩꯒꯨꯝꯕ ꯑꯣꯏꯔꯝꯕꯁꯦ
ꯑꯥ
ꯀꯃꯥꯏꯅꯅꯣ ꯈꯨꯗꯛꯇ ꯂꯦꯞꯈꯤ ꯍꯥꯏꯕ ꯍꯥꯟꯅ ꯚꯤꯗꯤꯑꯣ ꯏꯗꯤꯇꯤꯡ ꯀꯩꯀꯩꯒꯤ ꯁꯨꯝ ꯇꯧꯕ ꯀꯥꯟꯗꯣ ꯇꯝꯃꯤꯀꯥꯟꯗꯗꯤ ꯑꯗꯨꯝ ꯇꯧꯅꯤꯡꯕꯗꯣ ꯑꯗꯨꯝ ꯇꯧꯋꯦꯕ
ꯍꯣꯏ ꯍꯣꯏ
ꯑꯗꯨꯒ ꯈꯪꯗꯦ ꯀꯃꯥꯏꯅ ꯂꯦꯞꯈ꯭ꯔꯦ ꯍꯥꯏꯕ ꯑꯗꯨꯒ ꯑꯗꯨꯃꯥꯏꯅ ꯇꯧꯕꯁꯦ ꯎꯝ ꯑꯦꯠꯁ ꯑꯃ ꯑꯗꯨꯝ ꯀꯩꯅꯣ ꯁꯨꯝ ꯆꯪꯉꯤꯗꯅ ꯑꯗꯣ ꯐꯣꯟ ꯌꯥꯔꯛꯇꯕꯩꯗꯨꯁꯨ ꯑꯣꯏꯗꯣꯏꯅꯦ ꯑꯥꯎ ꯍꯣꯏ ꯏꯟ ꯁꯣꯔꯠ ꯀꯥꯏꯅꯀꯣ ꯎꯝ ꯑꯗꯣ ꯐꯣꯟꯗꯣ ꯌꯥꯔꯛꯇ꯭ꯔꯕꯅꯤꯅ ꯑꯗꯨꯝ ꯎꯄꯥꯏ ꯂꯩꯇ꯭ꯔꯦ ꯑꯗꯨꯝ ꯇꯟꯒ꯭ꯔꯦ ꯍꯩꯔꯝꯕ ꯄꯣꯠꯁꯤ ꯍꯩꯇꯤꯌꯦ
ꯐꯖꯅꯕꯨꯗꯤ ꯁꯦꯝꯕ ꯍꯩꯇꯦ ꯇꯥꯔꯁꯨ ꯄꯪꯁꯦꯝꯒ ꯁꯦꯝꯕꯗꯣ ꯌꯥꯝ ꯇꯧꯔꯝꯃꯦ
ꯑꯥ
ꯐꯣꯇꯣ ꯃꯌꯥꯝꯒ ꯀꯝꯄꯥꯏꯜ ꯇꯧꯔꯒ ꯑꯗꯨꯝ ꯚꯤꯗꯤꯑꯣꯒꯤ ꯇꯥꯏꯞꯇ ꯁꯦꯝꯕ
ꯑꯥꯎ
ꯅꯣꯛꯇꯤ ꯅꯣꯛꯅꯤꯕꯅꯦ ꯍꯩꯇꯕꯒꯤ꯫
ꯋꯥꯔꯦ
ꯌꯨꯇ꯭ꯌꯨꯕꯇ ꯇ꯭ꯌꯨꯇꯣꯔꯤꯌꯦꯜ ꯈꯔ ꯌꯦꯡꯉꯒ ꯇꯧꯕ ꯀꯥꯡꯕꯨꯗꯨꯅꯦ ꯑꯩꯅ
ꯍꯧꯖꯤꯛꯇꯤ ꯑꯗꯨꯝ ꯐꯪꯉꯦꯗꯀꯣ ꯌꯨꯇ꯭ꯌꯨꯕꯇ
ꯎꯝ ꯑꯗꯣ ꯌꯨꯇ꯭ꯌꯨꯕꯁꯦ ꯌꯥꯝꯗꯤ ꯀꯥꯟꯅꯩꯀꯣ꯫
ꯀꯥꯟꯅꯩꯌꯦ ꯑꯗꯣ ꯌꯦꯡꯈꯤꯕ ꯑꯩꯈꯣꯏꯅ ꯌꯦꯡꯈꯤꯕ ꯑꯗꯨꯒꯤꯗꯣ ꯃꯈꯥ ꯄꯣꯜꯂꯤ ꯌꯨꯇ꯭ꯌꯨꯕꯁꯦ ꯊꯣꯛꯂꯛꯄ ꯀꯥꯟꯗꯣ ꯑꯉꯥꯡꯒꯤ ꯖꯣꯀꯔꯒꯥ ꯌꯦꯡꯈ꯭ꯔꯗꯤ ꯎꯝ
ꯍꯣꯏ
ꯑꯗꯨꯝ ꯊꯣꯛꯇꯣꯏꯅꯦ ꯑꯗꯣ ꯑꯉꯥꯡꯅꯒ ꯐꯣꯟꯒ ꯄꯥꯏꯈ꯭ꯔꯗꯤꯀꯣ ꯃꯣꯢ ꯖꯣꯀꯔ ꯉꯥꯛꯇꯥ ꯊꯣꯔꯛꯑꯦ ꯍꯥꯏꯕꯥ ꯫ ꯃꯣꯏꯒꯤ ꯊꯣꯔꯛꯄꯅꯦ
ꯑꯗꯨꯒ ꯃꯅꯤꯄꯨꯔꯒꯤ ꯆꯦꯟꯅꯦꯜ ꯌꯦꯡꯕꯔ?
ꯎꯝ ꯌꯦꯡꯉꯦ ꯃꯅꯤꯄꯨꯔꯤ ꯆꯦꯅꯦꯜꯁꯨ ꯑꯗꯨꯝ꯫
ꯀꯅꯥ ꯅꯨꯡꯉꯥꯏꯒꯦ
ꯑꯩ ꯀꯔꯤꯕ ꯃꯃꯤꯡꯗꯣꯕꯣ ꯀꯩꯅꯣ ꯀꯥꯎꯈ꯭ꯔꯦꯗ ꯃꯃꯤꯡꯗꯣ ꯌꯦꯡꯗꯤ ꯌꯦꯡꯉꯦ ꯑꯗꯨꯝ ꯆꯦꯅꯦꯜ ꯌꯥꯝ ꯌꯥꯝꯃꯤꯗꯅ ꯍꯧꯖꯤꯛꯇꯤ ꯃꯅꯤꯄꯨꯔꯒꯤꯁꯨ
ꯌꯥꯝꯃꯦ
ꯃꯣꯏ ꯕ꯭ꯂꯣꯛ ꯁꯦꯝꯕꯗꯣꯀꯣ
ꯀꯩꯕ ꯃꯤꯝꯁ ꯑꯃ ꯂꯩꯕꯗꯣ ꯈꯪꯕ꯭ꯔꯥ? ꯌꯨꯇ꯭ꯌꯨꯕꯁꯤꯅ ꯃꯇꯩ ꯃꯅꯥꯎꯒꯤ ꯆꯥꯛ ꯆꯥꯐꯝ
ꯍꯣ ꯍꯣꯏ ꯑꯣꯏꯗꯣꯏꯅꯦ ꯑꯗꯨꯗꯣ ꯌꯦꯡꯉꯣ
ꯆꯨꯨꯝꯃꯦ ꯆꯨꯝꯃꯦ ꯌꯥꯝ
ꯍꯥꯏꯗꯨꯗꯤ ꯑꯗꯨ ꯍꯦꯛ ꯑꯣ